ꯏꯇꯥ
ꯀꯥꯏꯗꯩꯔꯤꯅꯣ
ꯆꯠ ꯆꯠꯇꯔꯒ ꯑꯗꯨꯝ ꯂꯩꯕꯅꯦ
ꯀꯔꯤ ꯍꯦꯟꯁꯥꯡ ꯆꯥꯔꯦ
ꯉꯁꯤꯀꯣ ꯉꯁꯤꯀꯣ ꯑꯩꯈꯣꯏ ꯌꯦꯟ ꯆꯥꯔꯤꯅꯦ ꯌꯦꯟ ꯆꯥꯔꯦ
ꯌꯦꯟꯗꯥ ꯀꯔꯤ ꯆꯥꯕꯔꯥ ꯌꯦ ꯈꯥꯛꯇꯅꯤ ꯑꯦꯟꯈꯛꯇꯅꯤꯀꯣ ꯍꯥ
ꯌꯦꯟ ꯈꯛꯇꯅꯦ
ꯀꯅꯥꯅ ꯊꯣꯡꯕ
ꯑꯩꯅ ꯊꯣꯡꯗ꯭ꯔꯗꯤ ꯀꯅꯥꯅ ꯊꯣꯡꯒꯅꯤ
ꯅꯪ ꯈꯛꯇꯅꯤꯀꯣ
ꯎꯝ
ꯑꯗꯨ ꯌꯥꯝ ꯍꯥꯎꯕ꯭ꯔꯥ
ꯍꯒꯅꯤ
ꯎꯝ ꯍꯥꯎꯗꯤ ꯍꯥꯎꯕꯗꯤ ꯍꯥꯎꯕꯗꯤ ꯍꯥꯎꯕꯅꯤ
ꯎ ꯎ ꯎ
ꯀꯔꯤꯒꯤꯩ ꯂꯔ ꯅꯪ ꯆꯍꯤꯩ ꯆꯥꯅꯤꯡꯔꯅ
ꯅꯪꯁꯨ ꯀꯔꯤꯒꯤꯅꯣ ꯑꯗꯨꯝ ꯅꯧꯏꯗꯏꯤ ꯇꯧꯕꯗ ꯀꯔꯤꯅ ꯑꯣꯦ
ꯀꯣꯏꯖꯏ ꯇꯦꯛꯁ ꯊꯥꯔꯛꯒꯦ ꯄꯠ ꯅꯪ ꯄꯗꯔ ꯎꯂꯥꯛꯀꯦ ꯁꯒ ꯏ
ꯅꯪꯗꯤ ꯀꯔꯤ ꯊꯥꯛ ꯆꯔꯦ
ꯑꯩꯁꯨ ꯎ ꯍꯏ ꯆꯥꯏ ꯑꯦ ꯍꯏ ꯅꯠꯇꯦ ꯁꯤ ꯂꯣꯏ ꯆꯥꯏ ꯕꯤꯐ ꯁꯥ ꯆꯥꯏ ꯑꯥ ꯁꯟꯁꯥ ꯆꯥꯏ
ꯑ ꯐꯔ ꯐꯥꯏ ꯀꯗꯥꯏꯗꯗꯒꯤꯒꯤ ꯂꯧꯔꯛ ꯄꯔꯥ
ꯑꯩꯒꯤ ꯑꯩꯒꯤ ꯑꯪꯀꯜꯅ ꯂꯧꯔꯛꯄꯅꯤ
ꯍꯥꯥ
ꯁꯥꯒ ꯕꯨꯝꯕꯨꯁꯨꯠ ꯆꯥꯏ
ꯍꯥꯎꯔ ꯑꯩꯗ ꯑꯣꯛꯁꯥ ꯑꯣꯏꯔꯦꯗꯤ ꯍꯥꯎ
ꯍꯥꯎꯏ ꯍꯥꯎꯕꯨꯗꯤ ꯍꯥꯎꯋꯦ ꯑꯩꯅ ꯊꯣꯡꯕꯅꯤ
ꯑꯦ ꯅꯪꯒꯤ ꯈꯨꯊꯣꯡꯗ ꯁꯃ
ꯑꯩꯒꯤ ꯑꯩꯅ ꯊꯣꯡꯕꯅꯤ ꯑꯩ ꯊꯣꯡꯕꯗꯤ ꯌꯥꯝ ꯑꯥꯎꯅꯈꯣꯏ ꯄꯊꯣꯏ ꯀꯥꯟ ꯂꯩꯕꯁꯦ ꯑꯩ ꯄꯪꯊꯣꯡ ꯊꯣꯡ ꯑꯗꯨꯃꯥꯏꯅ ꯇꯧꯕꯅꯦ ꯑꯩ ꯑꯩ ꯏꯊꯟꯗ ꯆꯥꯔꯗꯤ ꯌꯥꯝ ꯀꯔꯤꯅꯣ ꯅꯈꯣꯏ ꯈꯪꯗꯦ ꯑꯩꯕꯨ
ꯅꯪꯕꯥꯟ ꯇꯝꯁꯨ ꯑꯁ ꯌꯥꯝꯅ ꯍꯥꯎꯇꯦꯗ
ꯀꯗ ꯑꯩ ꯀ꯭ꯔꯃꯥꯏ ꯑꯩ ꯂꯥꯛꯄ ꯀꯥꯟꯗ ꯌꯦꯡꯅꯔꯁꯦ ꯀꯝꯄꯥꯏ ꯇꯃꯨ ꯈꯪ ꯉꯔ ꯂꯥꯛꯕꯗ ꯑꯗꯨ ꯀꯥꯎꯕ ꯉꯝꯗ꯭ꯔꯦ ꯑꯩ
ꯀꯔꯤꯅꯣ ꯑꯦꯍꯦ ꯍꯦꯍꯦ ꯍꯥꯏꯕꯗꯤ
ꯅꯪꯁꯨ ꯌꯦꯟ ꯈꯛꯇꯅꯤꯀꯣ ꯆꯥꯕꯁꯦ
ꯍꯣꯏ ꯌꯦꯗꯤ ꯑꯗꯨꯝ ꯆꯥꯕ ꯌꯥꯏ
ꯌꯥꯝ ꯆ ꯇꯥꯕꯗꯤ ꯅꯪꯒꯤ ꯄꯣꯛꯗ ꯌꯥꯔ
ꯍꯌꯦꯡꯁꯨ ꯊꯕꯛ ꯆꯠꯀꯗ꯭ꯔꯥ
ꯍꯣꯏ ꯊꯠꯀꯅ
ꯎ
ꯆꯇ꯭ꯔꯔꯤ
ꯇꯤ ꯀꯌꯥꯃꯨ ꯂꯩꯌꯦ
ꯑꯃ ꯃꯥ ꯂꯩ
ꯍꯞꯇꯥꯗ
ꯃꯟꯗꯅ ꯃꯟ ꯃꯟ ꯃꯟꯂꯤꯗ ꯑꯍꯨꯝ ꯑꯍꯨꯝ ꯑꯦ ꯃꯩ ꯃꯔꯩ ꯃꯥ ꯑꯅꯤ ꯑꯍꯨꯝ ꯇꯔꯦꯠ ꯇꯔꯦꯠ ꯇꯔꯦꯠ
ꯁꯟꯗꯦꯗꯤ ꯑꯣꯐꯔꯣ
ꯂꯧꯎ ꯂꯧ ꯔꯁꯁꯨ ꯌꯥꯏ ꯂꯧ ꯇ꯭ꯔꯁꯁꯨ ꯌꯥꯏ
ꯁꯟꯗꯦꯗ
ꯍꯣꯏ
ꯍꯥꯏꯕꯗꯤ ꯁꯟꯗꯦꯗ ꯗꯨꯀꯥꯟ ꯍꯥꯡꯕ꯭ꯔꯥꯃꯣꯏ
ꯍꯣꯏ ꯍꯥꯟꯅꯦ ꯂꯣꯏ ꯌꯥꯝ ꯂꯥꯡꯉꯦ
ꯀꯔꯤꯒꯤ ꯁꯟꯗꯦꯗ ꯗꯨꯀꯥꯟ ꯍꯥꯡꯕ꯭ꯔꯣ
ꯈꯪꯗꯦ
ꯁꯟꯗꯦꯒ ꯁꯇꯔꯗꯦ ꯀꯁꯇꯃꯔ ꯌꯥꯝꯕ꯭ꯔꯥ
ꯍꯣꯏ ꯌꯥꯝꯃꯦ
ꯅꯨꯃꯤꯠ ꯑꯇꯣꯞꯄꯗꯒꯤ ꯍꯦꯟꯅ ꯌꯥꯝꯕ꯭ꯔꯥ
ꯍꯣꯏ ꯌꯥꯝꯃꯦꯕ ꯁꯟꯗꯦ ꯁꯊꯔꯦ ꯄ꯭ꯔꯥꯏꯚꯦꯠ ꯀꯁꯇꯃꯔ ꯌꯥꯉ
ꯋꯤꯀꯦꯟꯁ ꯑꯣꯏꯕꯅꯤꯅꯀꯣ
ꯑꯗꯨꯊꯒꯤꯅꯦꯪ
ꯅꯨꯄꯤ ꯐꯖꯕꯗꯤ ꯌꯥꯎꯕ꯭ꯔꯥ ꯑꯗ
ꯌꯥꯕꯗꯤ ꯌꯥꯕ
ꯌꯥꯎꯕ ꯍꯥꯏꯁꯦ ꯀꯦꯔꯦꯂꯥ ꯆꯦꯟꯅꯥꯏꯒꯤ ꯅꯨꯄꯤꯔ ꯅꯠꯇ꯭ꯔꯒ
ꯅꯣꯔꯠ ꯏꯁ ꯅꯨꯄꯤꯁꯤꯡꯒ
ꯃꯔ ꯏꯁ ꯌꯥꯕ
ꯅꯔꯤꯦꯁꯅ ꯍꯦꯟꯕ꯭ꯔꯥ ꯃꯁꯛ ꯐꯖꯕꯁꯦ
ꯐꯖꯕꯗꯤ ꯐꯖꯩꯌꯦꯦ
ꯀꯔꯤꯒꯤꯅꯣ ꯅꯪꯅ ꯇꯣꯛ ꯇꯣꯛ ꯀꯔꯤꯒꯤꯅꯣ ꯅꯪ ꯀꯔꯤꯒꯤꯅꯣ ꯅꯪꯅ ꯇꯣꯛ ꯇꯣꯛ ꯇꯣꯛ ꯇꯧꯔꯤꯗꯨꯣ
ꯄꯥꯎꯖꯥꯏꯗ ꯃꯦꯁꯦꯁ ꯊꯥꯔꯦꯅꯦ
ꯊꯥꯒꯅꯨ ꯍꯧꯖꯤꯛ ꯑꯁ ꯀꯣꯔꯤꯅ ꯅꯪꯁꯨ ꯑꯗꯨꯃꯥꯏꯅ ꯇꯧꯒꯅꯨ
ꯍꯧꯖꯤꯛ ꯍꯧꯖꯤꯛꯁꯨ ꯇꯥꯕ꯭ꯔꯥ
ꯇꯌꯦ ꯀꯔꯤꯒꯤꯔꯣ ꯐꯖꯅꯋꯥꯔꯤ ꯁꯥꯜꯅꯦ
ꯋꯥꯔꯤꯗꯤ ꯑꯗꯨꯛ ꯁꯥꯔꯒ ꯂꯩꯔꯅꯤ
ꯎꯝ ꯄꯨꯡ ꯀꯌꯥꯗ ꯇꯨꯝꯂꯅꯤ
ꯄꯨꯡ ꯑꯅꯤ ꯑꯗꯨꯝ ꯑꯗꯨꯕꯥꯏꯗ ꯆꯠꯉꯦ
ꯄꯨꯡ ꯑꯅꯤꯗ ꯀꯩꯗꯧꯕꯅꯣ ꯅꯨꯡꯗꯥꯡꯗ
ꯅꯨꯡꯗꯥꯡꯗ ꯅꯨꯡꯗꯥꯡꯗ ꯑꯗꯨꯃ ꯊꯕꯛ ꯃꯐꯝꯗ ꯂꯩꯔꯗꯤ ꯂꯩꯌꯦ
ꯍꯧꯖꯤꯛ ꯊꯕꯛ ꯃꯐꯝꯗꯔꯣ
ꯔꯣꯝ ꯅꯅ ꯔꯣꯝ
ꯊꯕꯛ ꯃꯐꯝꯒ ꯅꯣꯏ ꯂꯩꯐꯝꯗꯨ ꯀꯌꯥꯝ ꯂꯥꯞꯄꯦ
ꯑꯦ ꯅꯥꯞꯇ ꯕꯤꯜꯗꯤꯡ ꯆꯞꯅ ꯜꯗꯤꯡ
ꯑꯗꯨ ꯅꯪ ꯉꯁꯥꯏ ꯑꯗꯨꯗꯤ ꯕꯥꯏꯛꯇ ꯆꯠꯀꯅꯤ ꯍꯥꯏꯕꯗꯨ ꯀꯥꯏꯗ ꯆꯠꯄꯅꯣ
ꯑꯣ ꯑꯩꯒꯤ ꯁꯤꯁꯇꯔ ꯑꯗꯨꯝ ꯑꯣ ꯑꯩꯒꯤ ꯁꯤꯁꯇꯔꯖꯤꯔꯤ ꯅꯝꯗꯥꯏꯂꯣꯡꯗꯒꯤ ꯂꯥꯛꯄ ꯑꯗꯨ ꯀꯔꯤ ꯀꯔꯤ ꯊꯥꯔꯛꯄ꯭ꯔꯣ ꯑꯗꯨ ꯂꯧꯅꯤꯡꯉꯥꯏ ꯆꯠꯄ
ꯩꯖꯥꯡ ꯌꯕꯌꯨꯔꯣ
ꯠꯇꯦꯍꯦ ꯑꯩ ꯑꯄꯥꯗꯥꯏꯅ
ꯀꯅꯥꯅꯣ
ꯑꯩꯒꯤ ꯏꯃꯥ ꯏꯃꯥꯒ ꯕꯥꯗꯔ ꯏꯁꯃꯣꯜ ꯕ꯭ꯔꯥꯗꯔ ꯗꯣꯛꯇꯔ
ꯑ ꯅ ꯅꯝꯗꯥꯏ ꯂꯣꯡꯗꯒꯤ ꯅꯨꯄꯤꯁꯤꯡꯁ ꯑꯁ ꯃꯁꯛ ꯐꯖꯕ ꯌꯥꯎꯗꯦꯗ
ꯌꯥꯎꯕꯨꯗꯤ ꯌꯥꯎꯍꯦ
ꯌꯥꯎꯔꯗꯤ ꯅꯝꯕꯔ ꯄꯤꯕꯤꯌꯣꯅꯦ
ꯅꯝꯕꯔ ꯂꯣꯏꯅꯃꯛ ꯗꯤꯂꯦꯛ ꯇꯧꯊꯣꯛꯈ꯭ꯔꯦ ꯑꯩꯒꯤ ꯅꯨꯄꯤꯅ
ꯅꯣꯏ ꯅꯕꯥꯅꯤꯗꯤ ꯄꯥꯎ ꯐꯥꯎꯅꯕ꯭ꯔꯥ
ꯇꯨꯝꯈ꯭ꯔꯦ
ꯍꯧꯖꯤꯛ ꯍꯟꯗꯛꯇꯤ ꯍꯟꯗꯛꯇꯤ ꯈꯅꯥ ꯠꯇ꯭ꯔꯣ ꯅꯅꯤ
ꯑꯦ ꯉꯔꯥꯡꯗꯣ ꯈꯟꯅꯔꯦ ꯀꯥꯏꯅꯔꯦ ꯆꯠꯦ ꯍꯥꯏꯔꯒ ꯃꯥ ꯑꯃꯨꯛꯀ ꯀꯣꯜ ꯇꯧꯔꯛꯑꯒꯦꯅꯦ ꯑꯃꯨꯛꯀ ꯑꯩ ꯅꯪꯕ ꯌꯥ ꯅꯪꯕꯨ ꯌꯥꯝ ꯅꯨꯡꯁꯤꯌꯦ ꯑꯩꯕꯨ ꯊꯥꯗꯔꯒꯗꯤ ꯃꯥꯅ ꯑꯗꯨꯝꯥꯏ ꯑꯗꯨ ꯆꯁꯁꯨ ꯊꯧꯔꯛꯑꯒꯦ ꯑꯗꯨꯒ ꯀꯣꯝ ꯁꯛꯇ ꯇꯥꯛꯦ ꯅꯪ ꯂ ꯑꯣ ꯆꯆꯦ
ꯑꯗꯨꯝ ꯈꯟꯅꯔꯒ ꯅꯨꯡꯇꯤ ꯑꯗꯨꯝ ꯈꯅꯕ꯭ꯔꯥ
ꯅꯇꯅꯠꯇꯦ
ꯅꯨꯄꯤꯁꯤꯡꯗꯤꯀ ꯅꯨꯄꯤꯁꯤꯡꯗꯤ ꯃꯣꯏꯅ ꯑꯗꯨꯝ ꯈꯟꯅꯔꯅꯤ ꯈꯟꯅꯕ ꯍꯧꯔꯅꯤ ꯑꯗꯨꯒ ꯑꯩꯈꯣꯏꯅ ꯌꯥꯔꯦ ꯑꯗ ꯑꯗꯨꯝ ꯊꯝꯂꯗꯤ ꯑꯃꯨꯛ ꯇꯧꯔꯛꯀꯅꯤ ꯃꯣꯏꯗꯤ
ꯃ ꯃꯥꯗꯣ ꯑꯩ ꯅꯠꯇ꯭ꯔꯗꯤ ꯀꯅꯥꯁꯨ ꯑꯗꯨꯃꯥꯏꯅ ꯅꯨꯡꯁꯤꯕ ꯌꯥꯒꯔꯣꯏ ꯑꯩ ꯑꯩ ꯑꯩꯅꯀꯣ ꯑꯩꯕꯨ ꯀꯔꯤꯅꯣ ꯍꯥꯏꯕ ꯁꯦ ꯈꯪꯗ꯭ꯔꯦ ꯑꯩ ꯑꯇꯣꯞꯄ ꯅꯨꯄꯥꯔꯗꯤ ꯑꯗꯨ ꯃꯥꯏ ꯅꯨꯡꯁꯤꯂꯔꯣꯏ ꯃꯥꯕꯨ ꯇꯁꯦꯡꯅ ꯑꯩ ꯍꯥꯏꯕꯅꯦ ꯑꯩꯒꯤ ꯊꯤꯗ ꯊꯤꯗꯦ ꯑꯩ
ꯅꯪꯁꯨ ꯑꯁ ꯅꯁꯛꯁꯨ ꯌꯥꯝ ꯐꯖꯩ ꯍꯤꯔꯣ ꯃꯥꯜꯂꯦ ꯑꯥꯔꯅꯣꯜ ꯃꯥꯜꯂꯤꯗ ꯅꯪꯁꯨ
ꯆꯤꯟ ꯊꯤꯒꯅꯤ ꯌꯨꯝ ꯂꯔꯒ ꯀꯣꯄꯥ ꯅꯉꯣꯟꯗ
ꯑꯥꯔꯅꯣꯜ ꯃꯥꯜꯂꯤꯀꯣ ꯃꯤꯃꯆꯥꯗꯤ
ꯌꯥꯝꯅꯣ ꯃꯥꯟꯅꯅꯤ ꯅꯨꯡꯉꯥꯏꯅꯤ
ꯃꯥꯕꯨ ꯅꯨꯡꯁꯤꯕꯨꯗꯤ ꯑꯩ ꯌꯥꯝ ꯅꯨꯡꯁꯤꯀꯣ ꯑꯗꯨꯒ ꯃꯥꯁꯨ ꯈꯪꯉꯤꯕ ꯑꯩꯗꯤ ꯌꯥꯝ ꯅꯨꯡꯁꯤ ꯑꯗꯣ ꯊꯕꯛꯇꯣ ꯉꯝ ꯍꯧꯗ ꯒꯤ ꯑꯩꯅ ꯉꯔꯥꯡꯗꯣ ꯀꯩꯅꯥꯜ ꯆꯦ ꯍꯥꯏꯕꯅꯦ ꯃꯥꯅ ꯑꯣꯀꯦ ꯍꯥꯏꯑꯕ ꯃꯥ ꯑꯗꯨꯒ ꯃꯥ ꯃꯤꯁꯦꯁ ꯁꯨ ꯊꯕꯛꯅꯤ ꯀꯣꯜꯁꯨ ꯇꯧꯔꯛꯏ ꯑꯩ ꯂꯥꯜꯂꯦ ꯑꯩ ꯑꯗꯨꯃꯥꯏꯅ ꯇꯧ
ꯑꯩ ꯇꯨꯝꯅꯕ ꯇꯧꯔꯒꯦꯀꯣ
ꯍꯧꯖꯤꯛꯐꯥꯎ ꯊꯝꯗ꯭ꯔꯕꯣ
ꯐꯔꯦ ꯐꯔꯦ ꯀꯣ